ꯎꯝ
ꯇꯥꯔꯕꯣ
ꯍꯣꯏ ꯇꯥꯏ
ꯑꯦꯗꯥꯩꯅꯣ
ꯎꯝ ꯇ ꯂꯩ
ꯍꯥꯥ
ꯑꯗꯨ ꯂꯩ ꯇꯝ ꯂꯩꯕꯅꯦ
ꯁꯠꯁꯤꯔꯤꯀꯜꯍꯦ
ꯎꯝ ꯇꯥꯔꯦ ꯅ ꯉꯗ꯭ꯔꯦ
ꯁ ꯑꯁ ꯊꯕꯛ ꯉꯝꯗ꯭ꯔꯦ ꯍꯥꯏꯗꯤ ꯊꯕꯛ ꯇꯧꯕ꯭ꯔꯣ
ꯐꯛ ꯇ ꯎꯗ ꯈꯥꯏꯔꯤ
ꯑꯣ ꯊꯕꯛ ꯇꯧꯕ꯭ꯔꯣ ꯍꯥꯏꯕꯗꯤ ꯅꯨꯡꯊꯤꯤꯟꯒꯨꯝꯕꯗꯣ ꯍꯥꯏꯕꯅꯤꯅ
ꯇꯧꯗꯤ ꯇꯧꯗꯤ
ꯑꯣ ꯑꯩꯗꯤ ꯑꯗꯨꯝ ꯑꯩꯁꯨ ꯍꯤꯞꯄ ꯂꯩꯌꯦꯦ ꯅꯣꯡ ꯆꯨꯕ꯭ꯔꯣ ꯅꯣꯏꯔꯣꯝꯗꯁꯨ
ꯔꯗꯦ
ꯑꯩꯈꯣꯏꯁꯨ ꯅꯣꯡ ꯌꯥꯝ ꯆꯨꯔꯝꯃꯦ ꯑꯗꯨꯒ ꯍꯧꯖꯤꯛ ꯈꯔ ꯇꯣꯛꯄ ꯇꯣꯛꯈ꯭ꯔꯕ ꯃꯥꯜꯂꯦ ꯃꯩ ꯃꯨꯠꯂꯦ ꯅꯣꯡ ꯆꯨꯕꯒꯤ
ꯍꯣꯏꯗꯨꯁꯨ ꯎꯝ ꯑꯩꯈꯣꯏꯅꯁꯨ ꯎ ꯥꯏꯗ ꯂꯥꯛꯇ꯭ꯔꯦ
ꯑꯣ ꯑꯩꯈꯣꯏꯗꯤ ꯑꯣ ꯑꯩꯈꯣꯏꯁꯨ ꯃꯨꯠꯂꯦ ꯑꯗꯨꯒ ꯑꯃꯨꯛ ꯂꯥꯛꯑꯦ ꯍꯧꯖꯤꯛꯇꯤ
ꯎꯝ
ꯃꯩ ꯂꯥꯛꯇ꯭ꯔꯗꯤ ꯅꯦꯋꯥꯛ ꯌꯥꯝ ꯅꯨꯡꯉꯥꯏꯇꯦꯕ ꯅꯣꯏꯗꯤ ꯑꯗꯨꯝ ꯅꯨꯡꯉꯥꯏꯕ ꯃꯥꯂꯦꯅꯦ
ꯀꯣꯏ ꯆꯃ
ꯎꯝ
ꯑꯩꯁꯨ ꯑꯗꯨꯃꯥꯏꯅ ꯇꯧꯕꯅꯤ
ꯍꯥꯏꯕꯗꯤ ꯅꯣꯡ ꯈꯔ ꯆꯨꯔꯗꯤ ꯑꯃꯨꯛ ꯃꯩꯗꯨ ꯃꯟꯄꯅꯤꯕ ꯑꯗꯨꯗꯨꯄꯥꯥꯏꯂꯥꯏꯇꯦ
ꯎ ꯆꯤꯡꯗꯒꯤꯔꯣ ꯅꯠꯇ꯭ꯔꯒ ꯇꯝꯄꯥꯛ
ꯆꯤꯡ ꯆꯤꯡꯃꯛꯁꯨ ꯅꯠꯇꯦ ꯇꯝꯄꯥꯛꯃꯛꯁꯨ ꯅꯠꯇꯦ
ꯎꯝ ꯍꯣꯏ
ꯑꯗꯨ ꯃꯌꯥꯏꯗ ꯂꯩꯕ ꯍꯥꯏꯕ ꯇꯥꯔꯦ ꯅꯣꯏꯗꯤ
ꯀꯣꯏ ꯑꯁ ꯀꯣꯏ ꯆꯨꯝꯃꯗꯤ ꯃꯅꯤ
ꯍꯧꯖꯤꯛ ꯅꯣꯡ ꯈꯣꯡꯉꯦ ꯑꯃꯨꯛ ꯆꯨꯗꯣꯏꯖꯥꯠꯔꯥ ꯈꯪꯗꯦ
ꯇꯨ ꯀꯊ ꯍꯅꯅꯤ ꯇꯨ ꯑꯕꯧ ꯍꯂꯣ ꯇꯕꯨ ꯈꯨꯖꯔ ꯇꯗ ꯂꯩꯔꯤꯦ ꯑꯗꯨ ꯆꯥ꯭ꯔ ꯉ ꯂꯧ ꯂꯗ ꯍ ꯍ